ꯍꯂꯣ
ꯇꯥꯗꯕ꯭ꯔꯣ ꯎꯝ ꯎꯝ ꯇꯥꯏꯌꯦꯀꯣ
ꯑꯣ ꯇꯥꯔꯦ ꯇꯥꯔꯦ
ꯎꯝ ꯆꯥꯛ ꯆꯥꯔꯕ꯭ꯔꯣ
ꯍꯜꯂꯣ ꯇꯥꯕꯔꯥ ꯁꯤꯁꯇꯔ
ꯎꯝ ꯇꯥꯏꯌꯦ ꯇꯥꯏꯌꯦ
ꯑꯣ ꯆꯥꯛ ꯆꯥꯈ꯭ꯔꯕ꯭ꯔꯣ
ꯆꯥꯔꯦ ꯉꯁꯥꯏꯅ ꯆꯥꯔꯦ ꯑꯩꯈꯣꯏꯗꯤ ꯄꯨꯡ ꯑ ꯅꯥꯏꯉ ꯑꯗꯨꯋꯥꯏꯗ ꯆꯥꯈ꯭ꯔꯦ
ꯑꯣ ꯑꯩꯁꯨ ꯆꯥ ꯀꯩ ꯏꯟꯁꯥꯡ ꯆꯥꯕꯔꯥ
ꯆꯤꯆꯦ ꯆꯥꯏ ꯉꯥ ꯑꯦꯟꯁꯥꯡ ꯂꯦꯝ ꯍꯧꯕ ꯆꯥꯏ
ꯄꯤꯖꯥ
ꯍꯥꯥ ꯍꯜꯂꯣ
ꯑꯣ ꯇꯥꯏꯌꯦ
ꯑꯧ ꯑꯣ ꯑꯣ ꯑꯩꯗꯣ ꯐꯖꯅ ꯇꯥꯗꯕ ꯑꯗꯨꯒꯤ
ꯑꯣ ꯑꯩꯁꯨ ꯍꯦꯛ ꯍꯦꯛ ꯇꯥꯗꯦ ꯅꯦꯋꯥꯛꯇꯣ ꯌꯥꯗꯕ ꯃꯥꯜꯂꯦ ꯈꯔ
ꯍꯣꯏ ꯍꯣꯏ ꯎꯝ ꯀꯔꯤ ꯃꯊꯦꯜ ꯆꯥꯔꯦ ꯅꯪꯗꯤ
ꯑꯈꯣꯏꯗꯣ ꯗꯥꯜ ꯆꯥꯏꯌꯦ ꯉꯁꯤꯗꯤ
ꯑꯣ ꯗꯥꯎꯜꯁꯨ ꯍꯥꯎꯕꯅꯦ ꯑꯩꯒꯤ ꯅꯨꯄꯥꯗꯣ ꯗꯥꯝ ꯗꯥꯜ ꯄꯥꯝꯃꯦ ꯑꯉꯥꯡꯒꯨꯝꯅꯀꯣ ꯗꯥꯜꯁꯦ ꯈꯔ ꯀꯨꯏꯅ ꯊꯣꯡꯗ꯭ꯔ ꯗꯥꯜꯁꯦ ꯈꯔ ꯀꯨꯏꯅ ꯊꯣꯡꯗ꯭ꯔꯗꯤꯀꯣ ꯑꯁ ꯗꯥꯜ ꯊꯣꯡꯕꯤꯌꯣ ꯗꯥꯟꯁꯨ ꯗꯥꯜ ꯊꯣꯡꯕꯤꯌꯣ ꯍꯥꯏꯅꯀꯣ ꯑꯩ ꯑꯩꯕꯨ ꯗꯨꯝ ꯍꯥꯏꯕꯅꯦ ꯃꯥꯗꯣ ꯗꯥꯜ ꯌꯥꯝ ꯄꯥꯝꯅꯦ ꯑꯉꯥꯡꯒꯨꯝꯅꯀꯣ
ꯑ ꯑꯉꯥꯡ ꯒꯨꯝꯅ ꯑꯉꯥꯡ
ꯑꯗꯨꯒ ꯃꯥꯗꯣ ꯎꯝ ꯀꯔꯤ ꯍꯥꯏꯁꯤꯔꯥ ꯉꯥꯅꯨꯒꯤ ꯑ ꯌꯦꯟꯔꯨꯝꯗꯣ ꯌꯥꯝ ꯄꯥꯝꯃꯦꯕ ꯑꯗꯨꯅꯀꯣ ꯑꯩꯁꯨ ꯀꯩꯅꯣ ꯉꯥꯅꯨ ꯈꯔ ꯂꯩꯌꯦꯕ ꯑꯗꯣ ꯃꯥꯗꯣ ꯉꯥꯅꯨ ꯀꯗꯥꯏꯗ ꯂꯩꯕ꯭ꯔꯥ ꯍꯥꯏꯅ ꯊꯤꯒꯅꯤ ꯊꯤꯔꯥ ꯉꯥꯅꯨꯒꯤ ꯌꯦꯟꯔꯨꯝ ꯂꯩꯔꯗꯤ ꯑꯗꯨꯝ ꯂꯣꯠꯂꯒ ꯂꯧꯔ ꯍꯥꯏꯕꯅꯦ ꯑꯉꯥꯡ ꯌꯥꯝ ꯃꯥꯟꯕꯅꯦ ꯑꯗꯨꯒ ꯃꯈꯣꯏ ꯃꯈꯣꯏ ꯏꯃꯨꯡꯗꯒꯤ ꯃꯥꯗꯣ ꯑꯈꯣꯏ ꯃꯈꯣꯏ ꯏꯃꯨꯡꯗꯒꯤ ꯈ꯭ꯋꯥꯏꯗꯒꯤ ꯑꯇꯣꯟꯕꯅꯦꯕ ꯃꯥꯗꯣ ꯑꯗꯨꯅ ꯃꯔꯛ ꯃꯔꯛꯇꯗꯤ ꯑꯩꯉꯣꯟꯗꯒꯤ ꯁꯨꯝ ꯃꯥꯁꯦ ꯑꯩꯉꯣꯟꯗꯒꯤ ꯑꯍꯟ ꯑꯣꯏꯌꯦ ꯑꯗꯨ ꯑꯣꯏꯔꯁꯨ ꯃꯑꯣꯡ ꯃꯇꯧꯗꯣ ꯈꯔ ꯑꯉꯥꯡꯒꯨꯝꯅ ꯑꯗꯨꯝ ꯍ ꯍꯧꯋꯦ ꯑ ꯃꯔꯛ ꯃꯔꯛꯇ ꯑꯉꯥꯡꯒꯨꯝꯅ ꯇꯧꯋꯦꯕ ꯎꯝ
ꯐꯩꯌꯦꯗ ꯑꯍꯟ ꯑꯣꯏꯁꯨꯗꯣ ꯑꯉꯥꯡ ꯂꯨꯅ ꯇꯧꯕꯅ ꯐꯩꯌꯦ ꯑꯁ
ꯑ ꯑꯩꯈꯣꯏꯒꯤꯅ ꯑꯩꯈꯣꯏ ꯑ ꯀꯔꯤ ꯍꯥꯏꯁꯤꯔꯥ ꯎꯝ ꯑꯩꯅ ꯑ ꯏꯃꯨꯡꯗꯒꯤ ꯈ꯭ꯋꯥꯏꯗꯒꯤ ꯑ ꯑꯍꯟ ꯑꯣꯏꯕ ꯃꯥꯅ ꯈ꯭ꯋꯥꯏꯗꯒꯤ ꯑꯇꯣꯟꯕ ꯑꯣꯏꯕ ꯑꯗꯨꯃꯥꯏ ꯇꯧꯕꯅꯦ
ꯄꯔꯐꯦꯛ ꯑꯣꯏꯌꯦ ꯅꯕꯥꯅꯤ
ꯎꯝ ꯑꯗꯣ ꯃꯤꯁꯤꯡꯅ ꯍꯥꯏꯅꯌꯦ ꯎꯝ ꯑ ꯈ꯭ꯋꯥꯏꯗꯒꯤ ꯇꯣꯟꯕꯒ ꯈ꯭ꯋꯥꯏꯗꯒꯤ ꯑꯍꯟ ꯑꯗꯨꯃꯥꯏꯅ ꯂꯩꯃꯤꯟꯅꯕꯗꯣ ꯐꯕ ꯅꯤ ꯍꯥꯏꯌꯦ ꯈꯪꯗꯦ ꯋꯥꯔꯤꯔꯥ ꯈꯪꯗꯦ ꯑꯗꯨ ꯑꯣꯏꯔꯁꯨ ꯑꯗꯨꯝꯥꯏꯅ ꯄꯥꯟꯕꯗꯣ ꯐꯌꯦ ꯍꯥꯏꯌꯦ
ꯎꯝ
ꯈꯪꯗꯦ
ꯅꯕꯅꯤꯁꯨ ꯌꯥꯝ ꯆꯨꯅꯩꯕꯗꯨ ꯆꯨꯝ ꯂꯒꯅꯤ ꯑꯗꯨꯗꯤ
ꯀ꯭ꯔꯤ ꯒꯤꯔ ꯊꯥꯕꯛ ꯁꯨꯨꯔꯦ ꯅꯪꯗꯤ
ꯀꯩꯔꯤꯁꯨ ꯁꯨꯏꯗꯦꯗ ꯑꯗꯨꯝ ꯂꯩꯌꯦ
ꯅꯣꯡ ꯆꯨꯗ꯭ꯔ ꯅꯣꯡ ꯆꯨꯗ꯭ꯔꯣ
ꯉꯔꯥꯡ ꯑꯍꯤꯡ ꯆꯨꯞꯄ ꯆꯨꯑꯦ ꯉꯁꯤꯗꯤ ꯅꯨꯡꯁꯥ ꯌꯥꯝ ꯁꯥꯏꯑꯦ ꯑꯃꯨꯛꯀ
ꯑꯣ ꯑꯩꯈꯣꯏꯗꯤ ꯅꯨꯡꯁꯥ ꯊꯣꯛꯂꯛꯇꯦ ꯍꯣꯏ ꯉꯔꯥꯡ ꯑꯍꯤꯡ ꯆꯨꯞꯄ ꯑꯗꯨꯝ ꯆꯨꯋꯦ ꯑꯗꯨ ꯑꯣꯏꯔꯁꯨ ꯉꯁꯤꯁꯦ ꯑꯁ ꯑꯁ ꯊꯕꯛ ꯌꯥꯝ ꯂꯩꯕꯅꯦ ꯑꯉꯥꯡꯒꯤ ꯐꯤꯔꯣꯜ ꯁꯨꯅꯕꯁꯨ ꯌꯥꯝ ꯂꯩꯌꯦ ꯂ ꯃꯥꯏ ꯃꯩꯁꯨ ꯂꯥꯛ ꯇꯦ ꯅꯨꯡꯁꯥꯁꯨ ꯊꯣꯛꯂꯛꯇꯦ ꯑꯗꯨꯅ ꯑꯥ ꯁꯨꯔꯔꯣꯏ ꯍꯥꯏꯅ ꯑꯗꯨꯝ ꯂꯩꯕꯅꯦ
ꯅꯣꯏ ꯅꯣꯡ ꯃꯪꯕ꯭ꯔꯣ ꯍꯧꯖꯤꯛꯁꯨ
ꯃꯝꯃꯦ ꯈꯔ ꯈꯔ ꯆꯨꯔꯒ ꯂꯩꯌꯦ ꯌꯥꯝꯅꯗꯤ ꯆꯨꯗꯕ ꯈꯔ ꯈꯔ ꯈꯔ ꯆꯨꯋꯦ ꯍꯣꯏ ꯑꯍꯤꯡꯗꯒꯤ ꯆꯨꯕꯗꯣ ꯅꯟ ꯁ꯭ꯇꯣꯞꯇ ꯑꯣꯏꯔꯤꯌꯦ ꯍꯧꯖꯤꯛ ꯐꯥꯎ
ꯎꯝ ꯑꯦ ꯃꯔꯝ ꯈꯗꯤ ꯐꯧꯒꯨꯝꯕꯒꯤꯗꯤꯀꯣ
ꯑꯥ
ꯍꯣꯏ ꯐꯩꯌꯦ ꯀꯩꯅꯣ ꯈꯨꯟꯕꯤꯕꯗꯣ ꯑ ꯎꯝ ꯀꯩꯅꯣ ꯇꯧꯔꯦꯕ ꯍꯧꯖꯤꯛꯇꯤ ꯌꯥꯝ ꯅꯧꯔꯤꯌꯦꯕ
ꯑꯣ ꯐꯧꯗꯣ ꯍꯥ
ꯎꯝ ꯍꯣꯏ
ꯀꯔꯤ ꯀꯔꯤ ꯇꯧꯕ꯭ꯔ ꯅꯪꯗꯤ ꯉꯁꯤ
ꯑꯩꯁꯦ ꯉꯁꯤ ꯉꯁꯤꯁꯦ ꯌꯥꯍꯧ ꯌꯥꯝ ꯊꯦꯡꯉꯦ ꯉꯔꯥꯡꯗꯣ ꯑꯩ ꯊꯦꯡꯅ ꯇꯨꯝꯃꯦ ꯍꯥꯏꯕꯗꯣ ꯈꯪꯂꯝꯒꯅꯤ ꯅꯪꯁꯨ ꯐꯦꯡꯅ ꯇꯨꯝꯃꯦ ꯐꯦꯡꯅ ꯇꯨꯝꯔꯒ ꯏꯆꯥ ꯅꯨꯨꯄꯥꯗꯣ ꯉꯔꯥꯡꯗꯣ ꯑꯩꯈꯣꯏꯁꯦ ꯉꯔꯥꯡꯗꯣ ꯁꯥꯃꯟꯕꯒꯤ ꯎꯝ ꯀꯩꯅꯣ ꯑꯐꯏ꯭ꯇꯤꯌꯔꯗ ꯑꯣꯏꯅ ꯇꯨꯝꯈ꯭ꯔꯁꯦ ꯍꯥꯏꯅ ꯑꯁꯇ꯭ꯌꯔ ꯑꯣꯏꯅ ꯍꯣꯡ ꯍꯣꯡꯔ ꯍꯣꯡ ꯀꯩꯅꯣ ꯍꯣꯡꯂꯛꯄ ꯉꯔꯥꯡꯗꯣ ꯑꯗꯣ ꯐꯃꯨꯡ ꯆꯦꯟꯖ ꯇꯧꯕꯒꯤꯔꯥ ꯈꯪꯗ꯭ꯔꯦ ꯑꯩꯁꯦ ꯇꯨꯝꯕ ꯌꯥꯗꯕꯀꯣ ꯑꯗꯨꯃꯥꯏꯅ ꯇꯧꯔꯒ ꯌꯥꯝ ꯄꯨꯡ ꯄꯨꯡ ꯑꯃ ꯑꯅꯤ ꯑꯗꯨꯋꯥꯏꯗ ꯇꯨꯝꯔꯝꯒꯅꯤ ꯑꯗꯨꯃꯥꯏꯅ ꯇꯧꯕꯗꯣ ꯑꯃꯨꯛ ꯉꯟꯅ ꯍꯧꯒꯠꯂꯦ ꯏꯆꯥꯅꯨꯄꯥ ꯀꯛꯄꯒꯦ ꯑꯗꯨꯒ ꯇꯨꯝꯕꯒꯨꯝ ꯇꯨꯝꯗꯕꯒꯨꯝ ꯇꯧꯔꯒ ꯄꯨꯡ ꯁꯚꯦꯟ ꯊꯥꯔꯇꯤ ꯇꯥꯒꯗꯧꯔꯦ ꯍꯧꯒꯠꯄꯗꯣ
ꯎꯝ
ꯑꯗꯨꯃꯥꯏꯅ ꯇꯧꯔꯒ ꯆꯥꯛ ꯌꯦꯟꯁꯥꯡ ꯊꯣꯡꯉꯦ ꯆꯥꯛ ꯌꯦꯟꯁꯥꯡ ꯊꯣꯡꯕ ꯂꯣꯏꯔꯒ ꯌꯨꯝ ꯁꯦꯡꯗꯣꯛꯈ꯭ꯔꯦ ꯐꯤꯔꯣꯜ ꯁꯣꯛꯅꯤꯡꯉꯥꯏ ꯂꯩꯌꯦ ꯑꯗꯨ ꯑꯣꯏꯔꯁꯨ ꯑꯁ ꯁꯨꯔꯔꯣꯏ ꯉꯁꯤꯗꯤ ꯅꯣꯡ ꯃꯝꯃꯦ ꯅꯣꯡꯁꯨ ꯆꯨꯑꯦ ꯃꯩꯁꯨ ꯂꯥꯛꯇꯕꯅꯤꯅꯀꯣ ꯃꯩ ꯂꯥꯛꯔꯗꯤ ꯗ꯭ꯔꯥꯏ ꯇꯧꯔꯒ ꯃꯅꯨꯡꯗ ꯊꯝꯂꯗꯤ ꯁꯥꯕꯅꯤꯅ ꯑꯗꯨꯝ ꯀꯩꯅꯣ ꯀꯪꯕꯅꯦꯕ
ꯑꯍ ꯊꯨꯅ ꯀꯪꯕꯗꯨꯀꯣ ꯗ꯭ꯔꯥꯏ ꯇꯧꯕꯒꯤ
ꯍꯣꯏ ꯈꯪꯗꯦ ꯃꯩꯁꯨ ꯌꯥꯝ ꯏꯔꯤꯒꯨꯂꯔ ꯇꯧꯕꯅꯦ
ꯅꯣꯡ ꯆꯨꯕꯒꯤ ꯑꯣꯏꯔꯝꯅꯤ
ꯎꯝ ꯑꯗꯨ ꯑꯣꯏꯔꯝꯒꯅꯤ꯫
ꯑꯩꯈꯣꯏꯗꯤ ꯌꯥꯝ ꯁꯥꯏꯌꯦ ꯉꯁꯤꯃꯨꯛꯀ ꯑꯍꯤꯡꯒ ꯅꯣꯡꯛ ꯆꯨꯕꯗꯣ ꯆꯨꯗꯕꯒꯥ ꯆꯞꯃꯥꯅꯩꯌꯦ
ꯑꯣ ꯍꯣꯏ ꯑꯁ ꯅꯨꯡꯁꯥ ꯊꯣꯛꯂꯁꯨ ꯌꯥꯝ ꯀꯜꯂꯦ ꯍꯤ ꯍꯤ
ꯎꯝ
ꯑꯗꯨꯒ ꯅꯣꯡ ꯆꯨꯔꯁꯨ ꯄꯥꯝꯗꯕ ꯈꯪꯗ꯭ꯔꯦ
ꯑꯩꯈꫭꯏꯗꯤ ꯅꯣꯡ ꯆꯨꯁꯦ ꯅꯨꯡꯉꯥꯏꯇꯦ ꯂꯝꯕꯤꯗꯣ ꯂꯩꯈꯣꯝ ꯌꯥꯝ ꯊꯣꯛꯄ ꯑꯩꯈꯣꯏꯒꯤ ꯂꯩꯕꯥꯛꯇꯣ ꯉꯥꯡꯔꯒ ꯀꯔꯤꯅꯣꯃ
ꯑꯦ ꯑꯩꯈꯣꯏꯁꯨꯅꯦ ꯑꯩꯈꯣꯏꯁꯨꯅꯦ ꯂꯩꯕꯥꯛ ꯌꯥꯝ ꯇꯧꯔ ꯑꯁ ꯆꯠꯊꯣꯛꯅꯤꯡꯉꯥꯏ ꯐꯥꯎ ꯇꯟꯕꯒꯤ ꯂꯩꯔꯕꯅꯦ ꯅꯠꯇ꯭ꯔꯗꯤ ꯑꯩꯁꯦ ꯑꯩꯒꯤ ꯏꯃꯥꯟꯅꯕꯤꯗꯣ ꯎꯅꯗꯕ ꯀꯨꯏꯔꯦ ꯃꯥꯗꯣ ꯑꯩ ꯏꯆꯥꯅꯨꯄꯥꯕꯨ ꯌꯥꯝ ꯅꯨꯡꯁꯤꯌꯦꯕ ꯑꯗꯨꯅ ꯅꯆꯥꯅꯨꯄꯥꯕꯨ ꯅꯨꯡꯁꯤꯌꯦ ꯑꯃꯨꯛ ꯌꯦꯡꯅꯤꯡꯉꯦ ꯍꯥꯏꯅ ꯐꯣꯟꯗ ꯊꯥꯔꯛꯑꯣ ꯍꯥꯏꯅ ꯑꯗꯨꯝ ꯊꯥꯔꯛꯄꯅꯦ ꯑꯩ ꯑꯗꯣ ꯉꯁꯤꯗꯤ ꯑꯃꯨ ꯃꯉꯣꯟꯗ ꯆꯠꯁꯤꯔꯥ ꯍꯥꯏꯅ ꯈꯟꯕꯅ ꯑ ꯈꯟꯕꯅꯦ ꯊꯕꯛꯁꯨ ꯂꯩꯇꯕꯅꯤꯅ ꯑꯗꯨꯒ ꯈꯔ ꯏꯪꯕ ꯃꯇꯝꯗꯗꯤ ꯃꯤ ꯌꯨꯝꯗ ꯆꯠꯂꯁꯨ ꯈꯔ ꯅꯨꯡꯉꯥꯏꯀꯣ ꯁꯥꯕ ꯃꯇꯝꯗꯤ ꯋꯥꯏꯑꯦꯕ ꯑꯗꯨꯅ ꯆꯠꯁꯤꯔꯥ ꯈꯟꯕꯅꯦ ꯑꯗꯨ ꯑꯣꯏꯔꯁꯨ ꯑꯁ! ꯂꯩꯈꯣꯝꯗꯣ ꯀꯅꯥꯅ ꯆꯠ ꯊꯣꯛꯀꯅꯤ ꯇꯜꯂꯦ ꯑꯗꯨꯅ ꯌꯨꯝꯗ ꯂꯩꯔꯒꯦ ꯍꯥꯏꯅ ꯂꯩꯕ ꯈꯪꯗ꯭ꯔꯦ ꯍꯧꯖꯤꯛ ꯕꯔꯣꯛꯁꯨ ꯍꯦꯜꯂꯝꯃꯦ ꯃꯇꯝꯁꯨ ꯑꯁ ꯊꯨꯅ ꯆꯠꯂꯦ
ꯈꯪꯉꯧꯗꯦ ꯍꯥ ꯎꯝ ꯅꯃꯥꯟꯅꯕꯤꯗꯤ ꯅꯣꯏ ꯈꯨꯟ ꯆꯥꯝꯃꯅꯕ꯭ꯔꯣ?
ꯍ‌ꯣꯏ ꯆꯞ ꯃꯥꯅꯅꯥꯏ ꯍꯣꯏ
ꯑꯦ ꯑꯗꯨ ꯑꯗꯨꯝ ꯃꯔꯛ ꯃꯔꯛ ꯆꯠꯄ ꯌꯥꯢ ꯀꯣ
ꯍꯣꯏ ꯃꯔꯛ ꯃꯔꯛꯇꯗꯤ ꯑꯁ ꯆꯠꯊꯣꯛ ꯆꯠꯁꯤꯟ ꯇꯧꯔꯒ ꯈꯔ ꯄꯨꯔ ꯈꯔ ꯐ꯭ꯔꯦꯁ ꯑꯣꯏꯒꯗꯕꯅꯤ ꯅꯠꯇ꯭ꯔꯗꯤ ꯐꯣꯟ ꯀꯛꯇ ꯌꯦꯡꯉꯦ ꯅꯣꯏꯗꯤ ꯑꯗꯨꯃꯥꯏ
ꯇꯧꯋꯦ ꯑꯥꯈꯣꯏꯁꯨ ꯑꯥ ꯌꯨꯝꯗ ꯂꯩꯔꯗꯤ ꯐꯣꯟ ꯐꯣꯟ
ꯍꯣꯏ ꯑꯗꯨꯃꯥꯏꯅ ꯇꯧꯋꯦ ꯑꯗꯨꯒꯤ ꯑꯁ ꯑꯉꯥꯡ ꯇꯨꯝꯕ ꯃꯇꯝꯗ ꯇꯨꯝꯃꯣ ꯍꯥꯏꯔꯁꯨ ꯑꯉꯥꯡ ꯇꯨꯝꯕ ꯃꯇꯝꯗꯅꯤꯅꯦ ꯐꯣꯟ ꯌꯦꯡꯕ ꯐꯪꯕꯗꯣ
ꯍꯣꯅꯤꯅꯤꯉꯥꯏ ꯍꯣꯠꯅꯕꯗ ꯀꯣꯃꯀ
ꯎꯝ
ꯈꯪꯗ‌ꯦꯗ
ꯎꯝ
ꯋꯦꯗꯔꯁꯤꯅ ꯅꯨꯡꯉꯥꯏꯇꯕꯅꯦ
ꯎꯝ
ꯅꯣꯏꯔꯣꯝꯗꯤ ꯌꯥꯝ ꯆꯤꯛꯑꯦꯅꯀꯣ ꯑꯉꯥꯡꯒꯨꯝꯕ ꯌꯥꯝ ꯂꯩꯇꯕ ꯃꯥꯜꯂꯦ꯫
ꯑꯩꯈꯣꯏꯁꯦ ꯍꯣꯏ ꯑꯩ ꯍꯦꯛ ꯑꯩꯒꯤ ꯌꯨꯝ ꯃꯅꯥꯛꯇꯣ ꯀꯩꯅꯣꯅꯦꯕ ꯑꯩꯈꯣꯏ ꯆꯖꯔꯁꯀꯤ ꯑꯣꯐꯤꯁ ꯂꯩꯌꯦ꯫ ꯑꯗꯨꯒ ꯑꯩꯒꯤ ꯑꯩꯈꯣꯏꯒꯤ ꯍꯦꯛ ꯌꯨꯝ ꯃꯊꯛꯇꯅ ꯆꯔꯁ ꯂꯩꯌꯦ꯫
ꯑꯣ
ꯑꯗꯨꯒ ꯑꯩꯈꯣꯏꯒꯤ ꯌꯨꯝ ꯍꯦꯛ ꯊꯪꯅꯕꯗꯣ ꯑꯉꯥꯡ ꯂꯩꯇꯕ ꯃꯣꯏꯁꯦ
ꯑꯣ
ꯌꯥꯝ ꯃꯦꯆꯣꯔ ꯇꯧꯕ ꯈꯛꯇ ꯂꯩꯕ ꯃꯣꯏ ꯏꯃꯨꯡꯗꯣ ꯑꯗꯨꯅ ꯊꯕꯛ ꯆꯠꯄ ꯂꯩꯒꯅꯤ꯫ ꯑ ꯃꯥꯒꯤ ꯏꯃꯥ ꯈꯔ ꯑꯥ ꯍꯅꯨ ꯍꯟꯅꯨꯕꯤ ꯑꯃ ꯂꯩꯕ ꯃꯔꯛ ꯃꯔꯛꯇ ꯑꯩꯉꯣꯟꯗ ꯂꯥꯛꯑꯦ ꯑꯗꯨꯃꯥꯏꯅ ꯇꯧꯋꯦ ꯑꯗꯨꯅ ꯏꯆꯤꯛ ꯆꯤꯛꯄꯅꯦ
ꯑꯣ
ꯑꯗꯨꯒ ꯍꯧꯖꯤꯛꯀꯥꯟꯗꯤ ꯁ꯭ꯀꯨꯜ ꯑꯉꯥꯡꯁꯤꯡꯁꯨ ꯁ꯭ꯀꯨꯜ ꯀꯥꯕ ꯍꯧꯔꯕꯅꯤꯅꯀꯣ ꯁꯥꯟꯅꯕꯁꯨ ꯎꯗ꯭ꯔꯦ ꯂꯣꯏꯅꯃꯛ ꯁ꯭ꯀꯨꯜ ꯆꯠꯈ꯭ꯔꯦ
ꯎꯝ ꯂꯥꯜꯃꯜꯂꯨ ꯁꯋꯁ ꯃꯍꯥꯇꯃꯥꯒꯥꯟꯙꯤ
ꯎꯝ ꯁꯀꯣꯜ ꯆ ꯆꯕ ꯁꯨꯇꯤ ꯃꯇꯝꯗꯗꯤ ꯑꯁ ꯑꯩꯈꯣꯏ ꯑꯩꯈꯣꯏꯁꯨ ꯀꯩꯅꯣ ꯈꯨꯟ ꯑꯣꯏꯔꯁꯨ ꯃꯌꯥꯏ ꯇꯥꯕꯅꯦꯕ ꯑꯗꯨꯅ ꯑꯩ ꯑꯩꯈꯣꯏꯒꯤ ꯒꯦꯠ ꯃꯅꯥꯛꯛꯇ ꯂꯥꯛꯑꯒ ꯕꯣꯜ ꯁꯅꯕꯗꯨ ꯅꯣꯡꯃꯥꯗꯣ ꯑꯩ ꯑꯉꯥꯡꯕꯨ ꯇꯨꯝꯍꯜꯂꯒ ꯂꯩꯕ ꯑꯗꯣ ꯎꯝ ꯎꯝ ꯃꯣꯏꯗꯣ ꯀꯔꯤ ꯍꯥꯏꯁꯤꯔꯥ ꯎꯝ ꯑꯩꯒꯤ ꯒꯦꯠ ꯃꯅꯥꯛꯇ ꯕꯣꯜ ꯁꯅꯔꯔꯒ ꯊꯣꯝꯕꯒꯤ ꯑꯁ ꯃꯈꯣꯟꯗꯣ ꯇꯥꯕ ꯌꯥꯗ꯭ꯔꯦ ꯑꯗꯨꯅ ꯑꯩꯗꯣ ꯁꯥꯎꯅꯤꯡ ꯃꯟꯕꯒꯤ ꯆꯦꯟꯊꯣꯛꯅ ꯆꯦꯟꯊꯣꯛꯅꯒ ꯍꯦꯛ ꯑꯩ ꯊꯣꯛꯂꯛꯑꯒ ꯕꯣꯜꯗꯣ ꯑꯩꯈꯣꯏꯒꯤ ꯌꯨꯝ ꯃꯅꯨꯡꯗ ꯂꯥꯛꯈ꯭ꯔꯦ ꯑꯗꯨꯅꯥ ꯑꯗꯨꯅ ꯑꯩꯅ ꯄꯨꯡ ꯑꯃ ꯑꯅꯤꯒꯨꯝꯕ ꯂꯣꯠ ꯄꯤꯔꯒ ꯊꯝꯕꯅꯦ ꯑꯩꯅ ꯍꯥꯟꯅ ꯍꯥꯏꯕꯅꯦꯕ ꯎ ꯒꯦꯠ ꯃꯅꯥꯛꯇ ꯁꯥꯟꯅꯒꯅꯨ ꯍꯥꯏꯅꯨꯀꯣ ꯍꯥꯏꯌꯦ ꯑꯗꯣ ꯇꯥꯗꯕ ꯃꯣꯏꯗꯣ ꯆꯗꯕꯒꯦ ꯎꯝ
ꯐꯩꯌꯦ ꯅꯪꯗꯤ ꯅꯪꯒꯤ ꯀꯩꯅꯣ ꯂꯣꯏꯔꯛꯄꯗꯣ
ꯑꯗꯨꯗ
ꯄꯅꯤꯡ ꯐꯃꯜ ꯂꯩꯔꯤꯌꯦ
ꯍꯥꯥ
ꯈꯔ ꯂꯩꯔꯤꯕ ꯑꯩꯗꯤ ꯑꯗꯨꯒꯤ ꯑꯩꯗꯣ ꯑꯁ ꯂꯣꯏ ꯖꯦꯔꯥ ꯂꯣꯏꯔꯔꯦ ꯈꯔ ꯃꯈꯜꯅꯤ
ꯉꯔꯥꯡꯗꯣ ꯑꯩ ꯅꯪ ꯑꯃꯨꯛ ꯇꯧꯔꯛꯔꯗꯤ ꯄꯥꯏꯈꯠꯀꯦ ꯍꯥꯏꯅꯀꯣ
ꯑꯩꯗꯣ ꯉꯔꯥꯡ ꯑꯩꯗꯣ ꯇꯨꯝꯅꯤꯡꯕꯒꯤ ꯑꯃꯨꯛ ꯇꯨꯝꯃꯦ ꯑꯃꯨꯛ ꯍꯧꯒꯗ ꯉꯔꯥꯡꯗꯣ ꯌꯥꯝ ꯀꯨꯝ
ꯑꯩꯈꯣꯏꯗꯤ ꯁꯥ ꯃꯥꯟꯕꯒꯤꯀꯣ
ꯎꯝ
ꯇꯨꯝꯕꯁꯨ ꯌꯥꯗꯕꯅꯦ ꯀꯔꯤ ꯍꯥꯏꯁꯦꯔꯥ ꯎꯝ ꯃꯄꯥꯟꯗ ꯐꯝꯃꯦ ꯉꯔꯥꯡꯗꯣ ꯋꯤꯟꯗꯣ ꯍꯥꯡꯔꯒ ꯑꯞꯁꯦꯔ ꯑꯗꯨꯝ ꯃꯈꯥꯗ ꯇꯝꯂꯗꯤ ꯀꯔꯤ ꯍꯥꯏꯁꯤꯔꯥ ꯎꯝ ꯋꯤꯟꯗꯣꯒꯨꯝꯕ ꯍꯥꯡꯔꯒ ꯇꯨꯝꯅꯤꯡꯉꯥꯏꯗꯣ ꯀꯤꯑ ꯑꯗꯨꯅ ꯑꯩꯒꯤ ꯅꯨꯄꯥꯅ ꯃꯔꯛ ꯃꯔꯛ ꯃꯔꯛꯇ ꯍꯥꯏꯕꯅꯦ ꯅꯪꯗꯤ ꯌꯦꯁꯨ ꯐꯖꯅ ꯊꯣꯡ ꯀꯩꯅꯣ ꯊꯦꯡꯅꯒ ꯂꯩꯕꯅꯦ ꯀꯅꯥ ꯑꯃꯨꯛ ꯆꯪꯒꯅꯤ ꯀꯔꯤꯒꯤ ꯀꯤꯕ꯭ꯔꯥ ꯍꯥꯏꯅꯀꯣ ꯁꯥꯎꯋꯦ ꯑꯗꯨ ꯑꯣꯏꯔꯁꯨ ꯐ꯭ꯔꯤ ꯑꯣꯏꯗꯕꯗꯣ ꯃꯈꯥꯗꯗꯤ ꯃꯊꯛꯇꯗꯤ ꯑꯗꯨꯝ ꯀꯔꯤꯁꯨ ꯇꯧꯗꯕꯅꯤꯅ ꯋꯤꯟꯗꯣ ꯍꯥꯡꯔꯒ ꯋꯤꯟꯗꯣꯗ ꯑꯗꯨꯝ ꯑꯩꯒꯤ ꯈꯣꯡꯗꯣ ꯊꯝꯃꯔꯒ ꯉꯔꯥꯡꯗꯣ ꯎꯝ ꯈꯔ ꯀꯩꯗꯣ ꯍꯥꯏꯁꯦ ꯀꯔꯤ ꯍꯥꯏꯁꯤꯦꯔ ꯏꯪꯕꯒꯤ ꯈꯔꯗꯤ ꯅꯨꯡꯉꯥꯏꯌꯦ ꯉꯔꯥꯡꯗꯣ
ꯎꯝ
ꯉꯁꯤꯗꯤ ꯅꯣꯡ ꯆꯨꯔꯗꯤ ꯑꯗꯨꯝ ꯈꯔꯗꯤ ꯀꯩꯅꯣ ꯇꯧꯒꯅꯤꯗ
ꯑꯣ ꯁꯥꯕꯗꯀꯣ
ꯑ ꯁꯥꯕꯗꯣ ꯈꯔ ꯅꯨꯡꯉꯥꯏꯒꯅꯤ ꯃꯩ ꯂꯥꯛꯂꯗꯤ ꯀꯔꯤꯁꯨ ꯀꯥꯏꯗꯕ ꯃꯩ ꯂꯥꯛꯇꯕꯅꯤꯅꯀꯣ
ꯑꯣ ꯉꯔꯥꯡ ꯑꯍꯤꯡꯗꯒꯤ ꯂꯥꯛꯇ꯭ꯔꯦ ꯅꯣꯏ
ꯄꯨꯡ ꯕꯥꯔꯣ ꯇꯥꯔꯝꯗꯥꯏꯗ ꯂꯥꯛꯑꯦ ꯂꯥꯛꯑꯔꯒ ꯑꯣꯔꯤ ꯃꯗ ꯑꯃꯨꯛ ꯆꯠꯈ꯭ꯔꯕ꯭ꯔꯥꯗꯣ ꯈꯪꯗ꯭ꯔꯦ ꯑꯩ ꯍꯧꯒꯠꯄ ꯃꯇꯝꯗꯗꯤ ꯃꯩ ꯂꯥꯛꯇ꯭ꯔꯦ
ꯑꯦ ꯑꯁ ꯅꯨꯡꯉꯥꯏꯔꯝ ꯃꯣꯏꯒꯣ ꯍꯣꯏ ꯃꯩ ꯅꯨꯡꯉꯥꯏꯇꯕꯗꯣ
ꯍꯣꯏ ꯑꯗꯨꯃꯥꯏꯅ ꯇꯧꯋꯦ ꯃꯩ ꯅꯨꯡꯉꯥꯏꯇꯕꯒꯤ ꯌꯥꯝ ꯌꯥꯝ ꯋꯥꯕꯅꯦ
ꯎꯝ ꯅꯣꯏꯗꯣ ꯍꯥꯏꯋꯦꯗ ꯂꯩ ꯍꯥꯏꯕ꯭ꯔꯥ ꯀꯔꯤ ꯍꯥꯏꯕ꯭ꯔꯥ ꯅꯍꯥꯟꯗꯣ
ꯍꯥꯏꯋꯦꯁꯦ ꯎ ꯍꯋꯥꯏ ꯃꯅꯥꯛꯇ ꯈꯛꯇ ꯅꯠꯇꯦꯅ ꯑꯗꯨ ꯑꯣꯏꯔꯁꯨ ꯑꯗꯨꯝ ꯈꯔ ꯆꯠꯂꯗꯤ ꯑꯗꯨꯝ ꯐꯪꯈ꯭ꯔꯕꯅꯦ ꯍꯥꯏꯋꯦꯗꯣ ꯎꯝ
ꯅꯨꯡ ꯋꯥꯥꯏꯔꯝꯅꯤ ꯑꯗꯨꯗꯤ
ꯎꯝ ꯀꯔꯤ ꯀ ꯍꯥꯏꯔꯦ ꯍꯋꯥꯏ ꯃꯅꯥꯛꯇ ꯂꯩꯕꯁꯨ ꯋꯥꯕꯅꯦ ꯑꯗꯣ ꯈꯔ ꯃꯄꯥꯟ ꯈꯔ ꯂꯥꯞꯅ ꯂꯩꯕꯗꯣ ꯑꯩꯈꯣꯏ ꯆꯥꯅꯤꯡꯕꯁꯨ ꯑꯗꯨꯝ ꯆꯠꯂꯒ ꯐꯪꯕꯁꯨꯏ ꯍꯣꯡꯅ ꯆꯠꯂꯁꯨ ꯑꯗꯨꯝ ꯅꯨꯡꯉꯥꯏꯅ ꯆꯠꯄ ꯌꯥꯏꯕ ꯑꯗꯨ ꯑꯀꯤꯤꯡꯒꯨꯝꯅꯀꯣ ꯏꯚꯤꯅꯤꯡ ꯃꯣꯔꯅꯤꯡꯒꯨꯝꯕꯗ ꯆꯥꯛ ꯌꯦꯟꯁꯥꯡ ꯑꯩꯈꯣꯏꯅ ꯆꯥꯅꯤꯡꯕ ꯂꯩꯔꯗꯤ ꯑꯗꯨꯝ ꯊꯒ ꯊꯣꯛꯣꯂꯛꯑꯒ ꯂꯧꯋꯦ ꯑꯗꯨꯃꯥꯏꯅ ꯇꯧꯋꯦ
ꯎꯝ ꯍꯌꯦꯡꯗ ꯕꯖꯥꯔꯒꯨꯝꯕ ꯈꯣꯡꯅ ꯆꯠꯄ ꯌꯥꯕꯗꯣ ꯀꯗꯤ ꯑꯁ ꯒꯥꯔꯤ ꯆꯠꯇ ꯌꯥ